ꯍꯂꯣ ꯑꯥ ꯇꯥꯔꯕꯕ꯭ꯔꯣ
ꯍꯣꯏ
ꯑ ꯁꯦꯉꯤꯀꯣ
ꯅꯪꯒꯤ ꯃꯈꯣꯟꯗꯣ ꯌꯥꯝ ꯂꯣꯋꯦꯅꯦ
ꯁꯤ ꯁꯤ ꯈꯔ ꯅꯨꯡꯉꯥꯏꯕ ꯍꯜꯂꯣ
ꯍꯜꯂꯣ ꯅꯪꯒꯤ ꯃꯈꯣꯟꯗꯣ ꯌꯥꯝ ꯂꯣ ꯌꯥꯝ ꯂꯣ ꯑꯣꯏꯌꯦꯕ
ꯑꯩꯗꯤ ꯐꯖꯅ ꯉꯥꯡꯉꯦ ꯕ꯭ꯔꯣ ꯕ꯭ꯔꯣꯒꯤ ꯀꯩꯅꯣꯗꯣ ꯈꯔ ꯕꯣꯂꯌꯨꯝꯗꯣ ꯈꯔ ꯀꯩꯅꯣ ꯇꯧꯕ꯭ꯔꯥ ꯀꯨꯡ
ꯑꯩꯒꯤꯗꯤ ꯕꯣꯂꯨꯝ ꯕꯣꯂꯨꯝꯗꯤ ꯐꯨ ꯑꯣꯏꯔꯕꯅꯦ ꯅꯪꯒꯤꯗꯣ ꯕꯣꯂꯨꯝ ꯐꯨ ꯑꯣꯏꯕ꯭ꯔꯣ
ꯑꯩꯗꯤ ꯍꯣꯏ ꯑꯣꯏ ꯅꯪꯒꯤ ꯈꯣꯟꯗꯤ ꯐꯖꯅ ꯇꯥꯛꯑꯦ
ꯑꯣ ꯑꯣ ꯅꯪꯒꯤ ꯃꯈꯣꯟꯗꯣ ꯇꯥꯕꯗꯤ ꯇꯥꯔꯦ ꯐꯖꯅ ꯇꯥꯗꯤ ꯇꯥꯔꯦ ꯑꯗꯨ ꯈꯔ ꯅꯪꯒꯤ ꯃꯈꯣꯟꯗꯣ ꯃꯪꯒꯤ ꯃꯈꯣꯟ ꯀꯣ ꯂꯣꯛ ꯑꯣꯏꯦꯕ ꯑꯗꯨꯒꯤꯅꯤꯗ
ꯑꯣ
ꯌꯥꯅꯤ ꯌꯥꯅꯤ ꯑꯣꯏꯦꯁꯤ ꯇꯔꯦ
ꯑꯣ ꯀꯩ ꯌꯦꯟꯁꯥꯡ ꯆꯥꯔꯒꯦ
ꯀꯣꯕꯤ ꯆꯥꯏ ꯉꯁꯤꯗꯤ
ꯑꯣ ꯕ꯭ꯔꯣꯗꯤ ꯍꯧꯖꯤꯛ ꯀꯩ ꯀꯩ ꯍꯣꯠꯅꯔꯤ ꯆꯥꯗ꯭ꯔꯤꯗ ꯑꯩꯗꯤ
ꯆꯥꯗꯔꯤꯌꯦ
ꯑꯥ ꯆꯥꯗ꯭ꯦ ꯈꯔ ꯊꯦꯡꯅ ꯆꯥꯒꯦ ꯉꯁꯤꯗꯤ ꯉꯁꯥꯏ ꯑꯆꯥꯄꯣꯠ
ꯊꯥꯏꯒꯅꯤꯅꯦ ꯎꯝ
ꯉꯁꯥꯏ ꯑꯆꯥꯄꯣꯠ ꯈꯔ ꯆꯥꯥꯁꯜꯂꯨꯕ ꯑꯗꯨꯒꯤ
ꯑꯣ ꯅꯪ ꯀꯃꯥꯏꯅ ꯂꯩꯒꯦ ꯐꯦꯃꯤꯂꯤ ꯑꯣꯏꯅ ꯂꯩꯕ꯭ꯔꯣ
ꯍꯣꯏ ꯐꯦꯃꯤꯂꯤ ꯑꯣꯏꯅ ꯂꯩꯌꯦ
ꯑꯣ ꯃꯄꯥꯟꯗ ꯂꯩꯕ꯭ꯔꯣ
ꯂꯩꯇꯦ ꯃꯄꯥꯟꯗ ꯂꯩꯇꯦ
ꯑꯣ ꯑꯆꯥ ꯑꯆꯥ
ꯕ꯭ꯔꯣꯗꯤ ꯐꯦꯃꯤꯂꯤꯒ ꯂꯩ ꯕ꯭ꯔꯣ ꯀꯅꯥꯒ ꯂꯩꯒꯦ
ꯍꯣꯏ ꯑꯩꯁꯨ ꯍꯧꯖꯤꯛꯇꯤ ꯐꯦꯃꯤꯂꯤꯒ ꯂꯩꯌꯦ
ꯑꯣ ꯭ꯔꯣꯗꯤ ꯀꯩꯅꯣꯗꯒꯤꯔꯣ ꯇ ꯇꯝꯗꯒꯤꯔꯣ ꯅꯠꯇ꯭ꯔꯒ ꯆꯤꯡꯗꯒꯤꯔꯣ
ꯇꯝꯗꯒꯤꯅꯦꯔ ꯆꯤꯡꯗꯒꯤꯅꯦ ꯍꯥꯏꯗꯤ
ꯑꯣ ꯐꯔꯦ ꯐꯔꯦ ꯑꯩꯗꯤ ꯇꯝꯗꯒꯤꯕ꯭ꯔꯣ
ꯇꯄꯒꯗꯒꯤꯅꯦꯕ ꯅꯪꯗꯦ
ꯍꯣꯏ ꯇꯝꯄꯥꯛꯠꯇ ꯀ
ꯐꯔꯦꯅꯦ ꯈꯔ ꯍꯥꯏꯛ ꯂꯦꯕꯦꯜ ꯀꯥꯡꯕꯨꯅꯤꯅꯦ ꯅꯣꯏꯁꯦ
ꯇꯝꯄꯥꯛꯇ ꯂꯩꯕꯅ ꯍꯥꯏ ꯂꯦꯚꯦꯜ ꯆꯤꯡꯕ ꯅꯠꯇꯦꯕ꯭ꯔꯣ
ꯈꯔꯥ ꯑꯕꯖꯟ ꯀꯥꯃꯅꯤ ꯅꯩꯅ ꯌꯥ
ꯆꯤꯡ ꯆꯤꯡ ꯇꯝꯄꯥꯛꯇꯒꯤꯗꯤ ꯆꯤꯡꯅ ꯑꯦꯗꯚꯥꯟꯁ ꯑꯣꯏꯕ ꯌꯥꯝ ꯍꯦꯜꯂꯦꯗ ꯁꯤꯗꯗꯤ ꯈꯪꯍꯧꯗꯦꯕ ꯀꯔꯝ ꯀꯥꯟꯗ ꯀꯩꯅꯣ ꯇꯧꯒꯗ꯭ꯔꯦ
ꯇꯝꯄꯥꯛꯇꯗꯤ ꯃꯤ ꯌꯥꯝ ꯂꯩꯔꯤ ꯂꯩꯅꯤꯡꯕ ꯑꯗꯨ ꯂꯩꯕ ꯉꯝꯗꯕ ꯀꯥꯡꯕꯨꯅꯤꯅꯦ ꯅꯣꯏꯗꯤ ꯂꯩꯕ ꯐꯝꯅꯅꯦ ꯂꯩꯕ ꯅꯨꯡꯉꯥꯏꯔꯅꯤ ꯅꯨꯡꯉꯥꯏꯔꯝꯅꯤ ꯋꯥ ꯀꯔꯤꯒꯤ ꯋꯥꯕꯅꯨꯅꯦ
ꯑꯩꯗꯤ ꯕꯖꯥꯔ ꯃꯌꯥꯏꯗ ꯂꯩꯌꯦꯕ ꯀꯧꯕ꯭ꯔꯣ ꯕꯖꯥꯔ ꯃꯌꯥꯏꯗ ꯂꯩꯕꯅꯤꯅ ꯋꯥꯏꯑꯒ ꯒꯥꯔꯤ ꯉꯥꯔꯤꯗꯣ ꯌꯥꯝ ꯆꯤꯜꯂꯦ ꯑꯗꯨꯒ ꯐ꯭ꯔꯤ ꯏꯁꯄꯦꯁ ꯂꯩꯇꯦ ꯑꯗꯨꯒꯤ ꯌꯥꯝ ꯑꯣꯏ
ꯃꯈꯣꯟ ꯒꯥꯔꯤꯒꯤ ꯃꯈꯣꯟꯒꯨꯝꯕ ꯌꯥꯎꯕ꯭ꯔꯣ
ꯍꯣꯏ ꯌꯥꯝꯃꯦ ꯄꯣꯂꯨꯁꯟ ꯌꯥꯝꯃꯦ ꯅꯣꯏꯁ ꯄꯣꯂꯨꯁꯟ ꯑꯗꯒꯤ ꯑꯦꯌꯥꯔ ꯄꯣꯂꯨꯁꯟ ꯌꯥꯝꯃꯦ ꯑꯗꯨꯒꯨꯝꯕꯗꯣ ꯑꯗꯨꯒꯨꯝꯕ ꯑꯌꯥꯝꯕꯅꯦꯅ ꯂꯩꯕ ꯌꯥꯝ ꯋꯥꯏꯕ
ꯎ ꯑꯗꯨꯗꯤ ꯈꯔꯗꯤ ꯁꯥꯔꯑꯝꯅꯤ
ꯁꯥꯏꯑꯦ ꯅꯣꯡ ꯃꯪꯉꯁꯨ ꯁꯥꯏꯑꯦ ꯁꯥꯥꯁ ꯁꯔꯦ ꯈꯤꯦ ꯏꯟꯅ ꯁꯔꯦ
ꯍꯧꯖꯤꯛꯗꯤ ꯌꯨꯝ ꯃꯅꯨꯡꯗ ꯂꯩꯕ꯭ꯔꯣ ꯑꯥꯎꯠꯁꯥꯏꯗꯠꯇ ꯂꯩꯕ꯭ꯔꯣ
ꯃꯅꯨꯡꯗ ꯂꯩ ꯔꯨꯝꯗꯀꯣ
ꯃꯅꯨꯡꯗ ꯂꯩꯑꯕ
ꯔꯨꯝꯨꯝꯗ ꯔꯨꯝꯗ ꯂꯩ ꯍꯣꯏ ꯐꯦꯟ ꯂꯩ ꯑꯦꯦ ꯍꯣꯏ ꯐꯦꯟ ꯌꯨꯁ ꯇꯧꯋ
ꯍꯧꯖꯤꯛꯁꯨ ꯐꯦꯟ ꯅ꯭ꯌꯨꯁ ꯇꯧꯕ
ꯑꯥ ꯁꯦꯟ ꯃꯈꯣꯟ ꯇꯥꯕ꯭ꯔꯥ ꯕꯦꯛꯒ꯭ꯔꯥꯎꯟꯗ
ꯑ ꯅꯠꯇꯦ ꯅꯪ ꯏꯦ ꯕꯦꯛꯒ꯭ꯔꯥꯎꯟꯦ ꯄ꯭ꯔꯣꯕꯂꯦꯝꯝꯅꯦ ꯏꯗ
ꯑꯣ ꯕ꯭ꯔꯣꯗꯤ ꯍꯧꯖꯤꯛ ꯀꯩꯀꯩ ꯍꯣꯠꯅꯔꯤꯒꯦ ꯑ ꯑ
ꯑꯩꯗꯤ ꯍꯧꯖꯤꯛꯖꯤꯤ ꯑꯩ ꯑꯩꯗꯤ ꯒ꯭ꯔꯦꯖꯨꯌꯦꯁꯟꯗꯤ ꯂꯣꯏꯔꯦ ꯇꯨ ꯊꯥꯎꯖꯟ ꯇ꯭ꯋꯦꯟꯇꯤ ꯐꯣꯔꯗꯀꯣ ꯗꯤ ꯑꯦꯝ ꯀꯣꯂꯦꯖ ꯑꯣꯐ ꯀꯃꯔꯁ ꯍꯥꯏꯕ ꯇꯥꯔꯦ ꯕꯤꯛ ꯀꯣꯝ ꯑꯗꯨꯗ ꯇꯧꯕ
ꯑꯣ ꯑꯩꯁ
ꯌꯦ
ꯑꯣ ꯍꯧꯖꯤꯛ ꯀꯩ ꯀꯩ ꯇꯧꯒꯦꯅ ꯈꯟꯒꯦ ꯑꯦꯛꯖꯥꯝꯒꯨꯝꯕ ꯈꯔ ꯊꯥꯒꯦꯅ ꯈꯟꯕ꯭ꯔꯥ
ꯍꯣꯏ ꯑꯗꯨꯒꯤ ꯋꯥꯈꯟꯗ ꯂꯩꯌꯦꯦ
ꯑꯣ ꯐꯩꯅꯦ ꯑꯗꯨꯗꯤ ꯀꯩ ꯑꯦꯛꯖꯥꯝ ꯊꯥꯒꯦꯅ ꯈꯟꯒꯦ
ꯎꯝ ꯀꯦ ꯁꯤ ꯁꯤ ꯏ ꯈꯥꯡꯝꯅꯤ ꯏꯁꯇꯥꯞ ꯁꯦꯂꯦꯛꯁꯟ ꯀꯃꯤꯁꯟꯒꯤꯗꯣ
ꯁ꯭ꯇꯥꯐ ꯁꯦꯂꯦꯛꯁꯟ ꯁꯤ ꯖꯤ ꯑꯦꯜꯔꯣ ꯅꯠꯇ꯭ꯔꯒ
ꯍꯣꯏꯒ꯭ꯔꯁ ꯅꯔꯕꯅꯤ ꯅꯀꯣ ꯑꯗꯨ ꯌꯦꯡꯒꯦꯗꯕꯅꯦ ꯁꯤꯖꯤꯜꯒꯨꯝꯕ ꯁꯤ ꯄꯤꯌꯒꯨꯝꯕꯀꯣ
ꯑꯣ ꯑꯗꯣ ꯄ꯭ꯔꯤꯄꯦꯔꯦꯁꯟꯗꯤ ꯀꯃꯥꯏꯅ ꯇꯧꯔꯤꯒꯦ
ꯄꯔꯤꯄꯦꯁꯟꯗꯤ ꯍꯦ ꯒ꯭ꯔꯦꯖꯨꯋꯦꯁꯟ ꯂꯣꯏꯕꯗꯒꯤ ꯈꯔ ꯈꯔꯗꯤ ꯌꯦꯡꯕꯗꯤ ꯍꯧꯕꯗꯤ ꯍꯧꯔꯦ
ꯑꯣ ꯑꯩꯁꯨ ꯍꯟꯗꯛꯅ ꯑꯍꯥꯟꯕ ꯊꯥꯗꯣꯏꯅꯦꯕ ꯁꯤꯗꯦꯜ
ꯁꯤꯖꯦꯔꯣ
ꯍꯟꯗꯛ ꯊꯥꯒꯦꯅ ꯇꯧꯋꯤ
ꯑꯗꯨꯗꯤ ꯐꯖꯅ ꯄ꯭ꯔꯤꯄꯦꯔꯦꯁꯟ ꯇꯧꯔꯑꯝꯅꯤ
ꯍꯧꯖꯤꯛ ꯀꯟꯅ ꯇꯧꯔꯤ ꯁꯦꯂꯦꯕꯁ ꯂꯣꯏꯕꯨꯗꯤ ꯈꯔ ꯈꯔ
ꯁꯤꯦꯜ ꯄ꯭ꯔꯤꯄꯦꯔꯦꯁꯟ ꯇꯧꯕ꯭ꯔꯥ ꯀꯃꯥꯏꯅ ꯇꯧꯒꯦ ꯄ꯭ꯔꯤꯄꯦꯔꯦꯁꯟꯗꯤ
ꯑꯩ ꯀꯣꯆꯤꯡ ꯌꯥꯎꯋꯦ ꯀꯣꯆꯤꯡ ꯂꯣꯏꯔꯦ ꯀꯣꯆꯤꯡ ꯂꯣꯏꯔꯒ ꯍꯧꯖꯤꯛ ꯁꯦꯜꯐ ꯏꯁꯇꯗꯤꯗ ꯗ ꯂꯥꯏꯕ꯭ꯔꯦꯔꯤꯗ ꯆꯠꯂꯒ ꯁ ꯏꯁꯇꯗꯤ ꯇꯧ꯭ꯔꯦ
ꯅꯪ ꯅꯪ ꯂꯧꯕ ꯀꯣꯆꯤꯡꯗꯣꯑꯗꯨꯒꯤ ꯃꯤꯡ ꯀꯔꯤ ꯀꯧꯕꯅꯣꯅꯦꯕ ꯀꯣꯆꯤꯡ ꯃꯤꯡꯗꯣ ꯀꯣꯆꯤꯡ ꯁꯦꯟꯇꯔꯒꯤ ꯃꯤꯃꯤꯡꯗꯣ
ꯃꯤꯡꯗꯣ ꯀꯩꯅꯣ ꯍꯥꯏꯒꯅꯨꯅꯗꯤ ꯍꯥꯏꯕꯅꯦ ꯑꯗꯣ ꯄꯣꯇꯦꯛꯁꯇ ꯇꯧꯔꯛꯀꯦ ꯌꯥꯕ꯭ꯔꯥ
ꯑꯣ ꯑꯆꯥ ꯑꯆꯥ ꯑꯆꯥ ꯎꯝ ꯊꯪꯉꯦ ꯈꯪꯉꯦ ꯈꯪꯉꯦ
ꯑꯥ ꯑꯣ ꯑꯗꯨ ꯇꯧꯔꯦ
ꯌꯥꯝ ꯄꯣꯄꯨꯂꯔ ꯑꯣꯏꯃꯂꯦꯑꯦ ꯅꯣꯏꯒꯤꯁꯦ ꯌꯥꯝ ꯐꯕ ꯑꯦꯝ ꯑꯦꯜ ꯑꯦ
ꯑꯥ
ꯅꯨꯡꯉꯥꯏꯔꯝꯅꯤꯅꯦ
ꯅꯨꯡꯉꯥꯏꯌꯦ ꯈꯔꯗꯤ ꯍꯥꯏꯗꯤ ꯃꯄꯥꯥꯟ ꯂꯝꯗ ꯅꯠꯇꯕꯅꯤꯅ ꯁꯤꯗ ꯇꯧꯕꯅꯤꯅ ꯈꯔ ꯌꯥꯝꯅ ꯌꯧꯕꯗꯤ ꯑꯣꯏꯗꯦ ꯑꯗꯣ ꯀ꯭ꯋꯥꯟꯒꯨꯝꯕꯀꯣ ꯀ꯭ꯋꯥꯟꯒꯨꯝꯕꯗꯗꯤ ꯈꯔ ꯅꯨꯡꯉꯥꯏ ꯀ꯭ꯋꯥꯟ ꯅꯨꯡꯉꯥꯏ ꯔꯤꯖꯅꯤꯡ ꯅꯅꯨꯡꯉꯥꯏ ꯖꯤ ꯑꯦꯁ ꯇꯈ꯭ꯔꯕꯥꯏ ꯖꯤ ꯑꯦꯁꯇ ꯌꯧꯗꯦꯕ ꯃꯄꯥꯜ ꯂꯝꯒ ꯑꯗꯨꯒꯤ ꯑꯗꯨꯝꯕ꯭ꯔꯣ ꯅꯪ ꯀꯣꯆꯤꯡ ꯌꯥꯎ ꯑꯗꯨꯁꯨ ꯕ꯭ꯔꯣ ꯍꯤꯟꯗꯤꯗꯤ ꯈꯔ ꯈꯔ ꯍꯩꯕ ꯅꯠꯇ꯭ꯔꯣ
ꯈꯪꯗꯦꯗ ꯍꯥꯏ ꯍ ꯍꯥꯏ ꯍꯥꯏꯁꯤꯔ ꯍ ꯍꯥꯏꯁꯤꯔꯥ ꯍꯥꯏꯕꯒꯨꯝꯕ ꯑꯃ ꯑꯃꯗꯤ ꯑꯃ ꯑꯃꯥꯗꯤ ꯍꯥꯏꯗꯕꯒꯨꯝꯕ
ꯑꯗꯨ ꯕꯔꯣ ꯑꯩꯅ ꯁꯨꯝ ꯈꯟꯕꯗꯀꯣ ꯍꯧꯖꯤꯛ ꯑꯩꯁꯨ ꯀꯣꯆꯤꯡ ꯌꯥꯎꯔꯕꯅꯤꯅ ꯑꯦꯛꯁꯄꯤꯔꯤꯌꯦꯟꯁ ꯈꯔ ꯁꯦꯌꯔ ꯇꯧꯒꯦꯕ ꯑꯩꯅ ꯌꯥꯎꯕ ꯀꯣꯆꯤꯡꯗꯣ ꯑꯩꯅ ꯍꯥꯏꯕꯗꯣ ꯀ꯭ꯋꯥꯟ ꯅꯨꯡꯉꯥꯏꯌꯦꯀꯣ ꯔꯤꯖꯅꯤꯡ ꯅꯨꯡꯉꯥꯏꯌꯦ ꯑꯗꯨꯒ ꯀꯔꯦꯟ ꯗ ꯐꯦꯁ ꯅꯨꯡꯉꯥꯏꯑꯦ ꯑꯗꯣ ꯖꯤ ꯑꯦꯁꯇꯣ ꯅꯨꯡꯉꯥꯏꯇꯦꯕꯀꯣ ꯑꯗꯨꯒ ꯁꯦꯝ ꯁꯦꯝ ꯃꯦꯊꯠ ꯑꯣꯐ ꯇꯤꯆꯤꯡ ꯑꯗꯨꯒꯨꯝꯕꯗꯣ ꯂꯣꯏꯅ ꯑꯣꯟꯂꯥꯏꯟꯗꯤ ꯌꯨꯁ ꯇꯧꯋꯦꯕ ꯌꯨꯇꯌꯨꯕ ꯌꯨꯇꯌꯕ ꯀꯨꯝꯕꯗ ꯀꯣ ꯑꯗꯨꯅ ꯕꯦꯁ ꯅꯪꯗꯤ ꯍꯥꯏꯗꯤ ꯑꯩꯈꯣꯏꯗꯤ ꯁꯦꯟ ꯊꯨꯝꯁꯨ ꯌꯥꯝ ꯅꯨꯡꯉꯥꯏꯕ ꯅꯠꯇꯦꯗꯅ ꯋꯥꯏꯑꯦꯗꯅ ꯁꯦꯟꯒꯤꯗꯁꯨ ꯑꯗꯨꯅ ꯑꯩꯅ ꯈꯟꯕꯗꯤ ꯁꯨꯝ ꯅꯪꯒꯤ ꯅꯨꯡꯉꯥꯏꯕꯅꯤꯀꯣ ꯅꯪꯒꯤ ꯐꯅꯕ ꯑꯗꯣ ꯄ꯭ꯂꯁ ꯅꯪꯒꯤ ꯁꯦꯟꯁꯨ ꯃꯥꯡꯗ꯭ꯔꯦ ꯑꯗꯨꯒ ꯅꯪ ꯍꯤꯟꯗꯤ ꯈꯔ ꯅꯨꯡꯉꯥꯏꯔꯒꯗꯤ ꯍꯤꯟꯗꯤꯗꯣ ꯈꯔ ꯇꯥꯕꯗ ꯒ꯭ꯌꯥꯟ ꯇꯥꯔꯒꯗꯤ ꯑꯗꯨꯝ ꯌꯨꯇ꯭ꯌꯨꯕꯇ ꯀꯣꯔꯁ ꯂꯣꯏꯅ ꯐꯪꯕꯅꯦꯕ ꯑꯦꯕ꯭ꯔꯤ ꯀꯣꯔꯁ ꯀꯣ ꯂꯣꯏꯅ ꯐꯪꯕꯅꯦꯕ ꯑꯗꯨꯒꯨꯝꯕꯗꯣ ꯌꯨꯇ꯭ꯌꯨꯕꯀꯨꯝꯕꯗ ꯌꯥꯎꯔꯒ ꯄ꯭ꯂꯁ ꯅꯪꯅ ꯖꯤ ꯑꯦꯁꯇ ꯑꯣꯟꯂꯤ ꯋꯥꯟ ꯊꯥꯎꯖꯟ ꯁꯝꯊꯤꯡ ꯊꯥꯗꯔꯒ ꯖꯤ ꯑꯦꯁ ꯇꯤ ꯇꯣ ꯀꯣꯔꯁ ꯂꯧꯔꯒ ꯑꯗꯨꯝ ꯁꯂꯦꯕꯁ ꯀꯝꯄ꯭ꯂꯤꯠ ꯇꯧꯕ ꯌꯥꯏꯑꯕ ꯑꯩꯅ ꯀꯣꯆꯤꯡ ꯌꯥꯎꯕꯗꯣ ꯄꯩꯁꯥ ꯋꯦꯁ ꯑꯣꯏ ꯑꯣꯏ ꯄꯩꯁꯥ ꯋꯦꯁ ꯑꯣꯏꯌꯦꯗꯤ ꯍꯥꯏꯅꯤꯡꯗꯦ ꯁꯨꯝ ꯄꯩꯁꯥꯗꯤ ꯆ ꯆꯠꯈ꯭ꯔꯦꯗꯅ ꯑꯗꯨ ꯅꯨꯡꯉꯥꯏꯇꯕꯀꯣ ꯑꯩꯅ
ꯑꯣ ꯐꯤ ꯏꯁꯇ꯭ꯔꯛꯆꯔꯗꯤ ꯀꯃꯥꯏꯅ ꯇꯧꯒꯦ ꯌꯥꯝ
ꯑꯦꯁ ꯑꯦꯁ ꯁꯤ ꯑꯦꯁ ꯑꯦꯁ ꯁꯤꯒꯤ ꯑꯣꯏꯅ ꯌꯥꯝ ꯆꯥꯎꯕ ꯑꯣꯏꯗꯦ ꯕꯤꯂꯣ ꯇ꯭ꯋꯦꯟꯇꯤꯅꯦ
ꯑꯣ ꯑꯠꯆꯥ ꯑꯠꯆꯥ ꯋꯥꯟ ꯇꯥꯏꯝ ꯄꯦꯃꯦꯟ ꯑꯣꯏꯕ꯭ꯔꯣ
ꯇꯥꯏꯝ ꯇꯧꯕ ꯌꯥꯏ ꯏꯟꯁꯇꯣꯜꯃꯦꯟ ꯇꯧꯕ ꯌꯥꯏ ꯑꯦꯕ꯭ꯔꯤ ꯃꯟꯊ ꯀꯣ
ꯑꯣ
ꯎ ꯑꯗꯨꯒ ꯅꯪꯅ ꯀꯩꯅꯣ ꯀꯩꯅꯣꯒꯨꯝꯕ ꯑꯣꯟꯂꯥꯏꯟꯗ ꯇꯧꯔꯒꯗꯤ ꯑꯣꯟꯂꯥꯏꯟꯗꯗꯤ ꯑꯣꯟꯂꯤ ꯃꯦꯛꯁꯤꯃꯝ ꯐꯣꯔ ꯊꯥꯎꯖꯟ ꯀꯣ ꯐꯣꯔ ꯊꯥꯎꯖꯟꯗ ꯀꯣꯔꯁ ꯂꯣꯏꯅ ꯁꯨꯅ ꯐꯪꯉꯦꯕ ꯑꯗꯨ ꯁꯨꯝ ꯍꯥꯏꯕꯅꯤ ꯅꯪꯅ ꯍꯤꯟꯗꯤ ꯈꯔ ꯅꯨꯡꯉꯥꯏꯔꯒꯗꯤ ꯑꯗꯨꯝ ꯀꯩꯅꯣꯗ ꯇꯧꯋꯣ ꯑꯣꯟꯂꯥꯏꯟꯗ ꯇꯧꯋꯣ ꯑꯣꯟꯂꯥꯏꯟꯗ ꯁꯦꯝ ꯁꯤꯗ ꯇꯥꯛꯄꯒ ꯑꯣꯟꯂꯥꯏꯟꯗꯅ ꯈꯔꯗꯤ ꯍꯦꯟꯕꯅꯦꯕ ꯄ꯭ꯂꯁ ꯀꯣꯏꯁꯟꯁ ꯑꯦꯅꯥꯂꯥꯏꯁ ꯇꯧꯕꯁꯨ ꯑꯣꯟꯂꯥꯏꯟꯗꯅ ꯍꯦꯜꯂꯦꯕ ꯁꯤꯗꯒꯤꯗꯤ
ꯑ
ꯑꯗꯨꯒ ꯅꯪꯅ ꯃꯄꯥꯟ ꯂꯝꯗ ꯆꯠꯂꯒ ꯇꯝꯅꯤꯡꯉꯦ ꯍꯥꯏꯔꯗꯤ ꯑꯗꯨꯗꯤ ꯌꯥꯝ ꯐꯔꯦ ꯃꯄꯥꯥꯟꯂꯝꯗ ꯆꯠꯂꯒ ꯊꯝꯃꯗꯤ ꯌꯥꯝ ꯐꯔꯦ ꯑꯗꯨꯗꯤ
ꯅꯪ ꯅꯪ ꯅꯪꯅ ꯐꯣꯂꯣ ꯇꯧꯕ ꯅꯪꯅ ꯐꯣꯂꯣ ꯇꯧꯕ ꯌꯨꯇ꯭ꯌꯕ ꯆꯦꯅꯦꯜꯒꯨꯝꯕ ꯂꯩꯕ꯭ꯔꯣ
ꯂꯩꯌꯦ
ꯐꯣꯂꯣ ꯇꯧꯕ ꯅꯪꯅ ꯔꯤꯒꯨꯂꯔ ꯑꯣꯏꯅ ꯐꯣꯂꯣ ꯇꯧꯕ
ꯑꯥ ꯑꯥ ꯄꯨꯥ ꯔꯦꯒꯨꯂꯔꯅꯦ ꯑꯩꯗꯤ ꯌꯦꯛꯇ
ꯈꯔ ꯍꯥꯏꯔꯣꯅꯦ ꯈꯔ ꯐꯖꯕ ꯍꯥꯏꯔꯣꯅꯦ ꯅꯪꯅ ꯌꯦꯡꯕ ꯏꯪꯂꯤꯁ ꯑꯣꯏꯔꯣ ꯖꯤ ꯑꯦꯁ ꯑꯣꯏꯔꯣ ꯔꯤꯖꯅꯤꯡ ꯑꯣꯏꯔꯣ ꯃꯦꯁ ꯑꯣꯏꯔꯣ ꯈꯔ ꯍꯥꯏꯔꯣꯅꯦ ꯌꯦꯡꯒꯦꯅ ꯑꯩꯁꯨ ꯅꯪꯒꯤ ꯃꯨꯠ ꯅꯪꯅ ꯈꯔꯥꯒꯕ ꯍꯥꯥ
ꯏꯪꯂꯤꯁꯇꯣ ꯔꯥꯅꯤ ꯃꯦꯝ ꯍꯥꯏꯅ ꯑꯃ ꯂꯩꯕꯅꯦꯕꯀꯣ
ꯑꯥ
ꯔꯥꯅꯤ ꯃꯦꯝ ꯑꯗꯨꯒ ꯀ꯭ꯋꯥꯟ ꯃꯦꯠꯁꯇ ꯀꯣ ꯃꯦꯠꯁꯇꯨꯅ ꯒꯒꯟ ꯄ꯭ꯔꯇꯥꯞ ꯍꯥꯏꯅ ꯑꯃ ꯂꯩꯕꯅꯦꯕ ꯒꯒꯟꯒꯧ
ꯑꯥ
ꯒꯟ ꯄ꯭ꯔꯇꯥꯞ ꯑꯗꯨꯒ ꯖꯤ ꯑꯦꯁ ꯇꯤ ꯖꯤ ꯑꯦꯁ ꯇꯤ ꯅꯪꯅ ꯀꯣꯔꯁ ꯀꯣꯔꯁ ꯂꯧꯗ꯭ꯔꯗꯤ ꯌꯥꯔꯣꯏꯕꯀꯣ ꯖꯤ ꯑꯦꯁ ꯀꯤꯗꯤ ꯌꯥꯝ ꯐꯕꯅꯦꯕ ꯑꯗꯨꯒꯤ ꯀꯣꯔꯁꯇꯣ ꯄꯃꯥꯔ ꯄꯤ ꯑꯦ ꯑꯥꯔ ꯑꯦꯦꯝ ꯑꯦ ꯑꯥꯔ ꯍꯥꯏꯅꯀꯣ ꯄꯔꯃꯥꯔ ꯑꯦꯁ ꯑꯦꯁ ꯁꯤ ꯍꯥꯏꯅꯀꯣ ꯃꯥꯅ ꯖꯤ ꯑꯦꯁꯇ ꯗꯤꯜ ꯇꯧꯕ ꯖꯤ ꯑꯦꯁꯇ ꯏꯁꯄꯦꯁꯦꯂꯥꯏꯁ ꯑꯣꯏꯕ ꯃꯥꯒꯤꯗ ꯑꯗꯨ ꯑꯗꯨ ꯌꯥꯝ ꯐꯩꯌꯦ ꯑꯗꯨꯗꯗꯤ ꯅꯪ ꯖꯤ ꯑꯦꯁꯁꯨ ꯇꯧꯕ ꯌꯥꯔꯦ ꯑꯗꯨ ꯑꯗꯨꯒ ꯀꯔꯦꯟ ꯑꯦꯐꯦꯌꯔꯁ ꯌꯥꯔꯦ ꯑꯗꯨꯒ ꯁꯇꯦꯇꯤ ꯇꯣ ꯁ꯭ꯇꯦꯇꯤꯛ ꯀꯦ ꯑꯗꯨ ꯀꯩꯀꯥꯁꯨ ꯂꯣꯏꯅ ꯌꯥꯔꯦ ꯑꯗꯨꯅꯦ ꯑꯗꯨꯗ ꯑꯗꯨꯝ ꯇꯧꯕ ꯌꯥꯏꯑꯕ ꯑꯣꯟꯂꯥꯏꯟꯗꯀꯣ
ꯃꯣꯏꯒꯤ ꯃꯤꯦꯗꯤꯌꯝꯗꯤ ꯍꯦꯟꯗꯤ ꯑꯣꯏꯕꯔꯣꯏ ꯃꯤꯁꯑꯞ ꯑꯣꯏ꯭ꯔ ꯀꯃꯥꯏꯅ ꯇꯧꯒꯦ
ꯃꯤꯛꯁ ꯑꯣꯏꯌꯦꯦ ꯅꯪ ꯍꯤꯟꯗꯤꯗꯣ ꯃꯣꯏꯅ ꯇꯥꯛꯄꯗꯤ ꯍꯤꯟꯗꯤꯗ ꯇꯥꯛꯀꯅꯦꯕ ꯍꯤꯟꯗꯤꯗ ꯇꯥꯛ ꯏꯪꯂꯤꯁꯇꯤ ꯑꯗꯨꯝ ꯏꯪꯂꯤꯁꯇ ꯇꯥꯛꯄꯅꯦ ꯍꯤꯟꯗꯤ ꯃꯌꯥꯏ ꯃꯌꯥꯏꯗ ꯌꯥꯎꯕꯅꯦ ꯑꯗꯣ ꯏꯪꯂꯤꯁꯇꯤ ꯅꯪ ꯒ꯭ꯌꯥꯟ ꯇꯥꯒꯅꯤ ꯑꯩꯅ ꯍꯥꯏꯕꯗꯣ ꯔꯥꯅꯤ ꯃꯌꯥꯝꯗꯣ
ꯑꯣ ꯔꯥꯅꯤ ꯃꯦꯝ ꯃꯥ ꯔꯥꯅꯤ ꯃꯦꯝꯗꯤ ꯃꯥꯒꯤ ꯕꯨꯛꯁꯨ ꯂꯩꯔꯃꯜꯂꯦ ꯒ꯭ꯔꯥꯃꯔ ꯕꯨꯛꯇꯣ
ꯍꯣꯏ ꯍꯣꯏ ꯕꯨꯛꯀꯨꯝꯕꯗꯗꯤ ꯑꯩꯒꯤ ꯑꯩꯅ ꯁꯨꯝ ꯀꯩꯅꯣ ꯇꯧꯕꯗꯀꯣ ꯕꯨꯛꯇꯗꯤ ꯌꯥꯝ ꯕꯨꯛꯇꯤ ꯕꯨꯛ ꯂꯩꯔꯒ ꯅꯪ ꯄꯨꯔꯥ ꯒꯣ ꯊ꯭ꯔꯨ ꯇꯧꯒꯗꯕ ꯍꯥꯏꯕꯗꯨꯗꯤ ꯂꯩꯇꯦꯗꯅꯀꯣ ꯑꯗꯨꯅ ꯍꯦꯟ ꯔꯤꯇꯟ ꯅꯣꯠꯁꯀꯨꯝꯕ ꯇꯧꯔꯒ ꯂꯦꯛꯆꯔ ꯌꯥꯎꯔꯒ ꯑꯦꯟ ꯔꯤꯇꯟ ꯅꯣꯠ ꯁꯦꯝꯕꯗꯨꯅ ꯌꯥꯝ ꯐꯩ ꯕꯨꯛꯇꯨꯗꯤ ꯕꯥꯁ ꯕꯥꯁꯁꯨ ꯌꯥꯝ ꯑꯣꯏꯔꯦ ꯑꯗꯨꯒ ꯅꯪꯒꯤ ꯑꯟꯗꯔꯁ ꯁꯦꯟꯗꯤꯡꯒꯤ ꯋꯥꯡꯃꯗꯁꯨ ꯂꯩꯒꯅꯦꯕ ꯑꯗꯨꯅ